ꯇꯔꯕꯣ
ꯑꯣ ꯏꯇꯥꯎ ꯅꯨꯡꯉꯥꯏꯔꯤꯕꯣ ꯀꯃꯥꯏ ꯀꯃꯥꯏ ꯇꯧꯔꯤꯒꯦ꯫
ꯑꯣ ꯍꯣꯏ ꯑꯗꯨꯝ ꯅꯨꯡꯉꯥꯏꯔꯤ ꯍꯥꯏꯗꯨꯅꯤ ꯀꯩꯁꯨ ꯁꯨꯗꯣꯛꯄ ꯇꯧꯗꯦ ꯑꯗꯨꯝ ꯅꯣꯡꯁꯨ ꯇꯥꯕꯒꯤ ꯍꯧꯖꯤꯛꯁꯦ ꯑꯗꯨꯝ ꯐꯝꯃꯒ ꯂꯩꯔꯦ ꯍꯥꯏꯗꯨꯅꯤꯀꯣ꯫
ꯑꯣ ꯑꯗꯨꯝ ꯅꯪ ꯉꯁꯤ ꯊꯕꯛ ꯏꯪꯈꯥꯡꯗꯤ ꯆꯠꯇꯣꯏꯔꯣ ꯆꯠꯂꯣꯏꯗ꯭ꯔꯤꯔꯣ ꯀꯃꯥꯏ ꯇꯧꯕꯅꯣ?
ꯑꯣ ꯍꯣꯏ ꯆꯠꯀꯅꯤꯗ ꯑꯗꯨꯕꯨꯗꯤ ꯍꯥꯏꯕꯗꯤ ꯑ ꯌꯦꯡꯒꯅꯤ ꯆꯠꯄꯒꯤꯗꯤ ꯆꯠꯀꯅꯦꯕꯀꯣ ꯑꯗꯨꯒꯁꯨ ꯅꯣꯡ ꯇꯥꯔꯒꯗꯤ ꯉꯥꯏꯍꯥꯛ ꯉꯥꯏꯊꯣꯛ ꯉꯥꯏꯁꯤꯟ ꯑꯗꯨꯒꯨꯝꯕ ꯇꯧꯔꯛꯄ ꯌꯥꯏ ꯑꯗꯨꯒ ꯆꯠꯄꯒꯤꯕꯨꯗꯤ ꯆꯠꯀꯅꯦꯕꯀꯣ ꯑꯩꯒꯤꯕꯨꯗꯤ ꯑꯗꯣ ꯅꯪꯗꯤ ꯉꯁꯤ ꯀꯩꯀꯩ ꯊꯕꯛ ꯆꯠꯈꯣꯠꯄ ꯂꯩꯕ꯭ꯔꯣ ꯀꯃꯥꯏ ꯇꯧꯒꯦ꯫
ꯑꯎ ꯊꯕꯛꯁꯨ ꯆꯠꯀꯗꯕ ꯂꯩꯕꯀꯣ ꯏꯅꯥꯎꯄꯥꯒꯤ ꯃꯥꯒꯤ ꯃꯌꯥ ꯀꯩꯀꯩ ꯁꯦꯝꯕ ꯈꯣꯠꯄ ꯇꯧꯕꯒꯤ ꯑꯃ ꯆꯠꯂꯅꯦꯕꯀꯣ꯫ ꯑꯗꯒꯤ ꯈꯪꯗꯦ ꯑꯩꯁꯦ ꯀꯩꯅꯣꯝ ꯍꯥꯏꯒꯦ ꯇꯧ ꯑꯩ ꯉꯁꯤꯁꯦ ꯏꯃꯥꯟꯅꯕ ꯍꯣꯏꯗ ꯆꯥꯛ ꯆꯥꯕ ꯆꯠꯇꯧꯕ ꯃꯥꯜꯂꯤꯅꯦ꯫ ꯍꯣꯔꯦꯟꯁꯦ ꯊꯦꯡꯉ ꯇꯥꯔꯦ ꯊꯦꯡꯗ ꯇꯥꯗꯤ ꯑꯗꯨꯝ ꯍꯜꯂꯛꯀꯅꯦꯕꯀꯣ ꯊꯦꯡꯉ ꯗꯤ ꯗꯨꯝ ꯑꯍꯤꯡꯒꯨꯝꯕ ꯂꯦꯛꯑꯒ ꯂꯥꯛꯇꯧ ꯃꯥꯜꯂꯦ ꯑꯗꯣ ꯍꯌꯦꯡꯁꯦ ꯋꯥꯛꯀꯤꯡ ꯆꯠꯄꯁꯦ ꯑꯗꯨꯝ ꯍꯥꯏꯔꯛꯒꯦ ꯂꯦꯛ ꯇꯧ ꯇꯥꯔꯒꯗꯤ ꯑꯩ ꯑꯗꯨꯝ ꯐꯔꯛ ꯇꯥꯅꯤ ꯍꯥꯏꯔꯒꯦ ꯂꯦꯛ ꯑꯣꯏꯗ ꯇꯥꯔꯒꯗꯤ ꯑꯗꯨꯝ ꯆꯠꯂꯁꯨ ꯆꯠꯁꯦꯕꯀꯣ ꯏꯃꯥꯟꯅꯕ ꯑꯃ ꯑꯩꯒꯤ ꯅꯍꯥꯟꯋꯥꯢ ꯀꯣꯂꯦꯖ ꯀꯥꯢ ꯀꯥꯔꯤꯀꯥꯟꯗ ꯂꯩꯕꯗꯣ ꯃꯣꯏ ꯍꯟꯗꯛ ꯃꯌꯥꯝꯕ ꯂꯨꯍꯣꯡꯈꯤ ꯈꯣꯠꯀꯤ ꯇꯧꯕꯗꯣ꯫ ꯑꯗꯨꯗꯣ꯫
ꯅꯪꯁꯦ ꯃꯤꯒꯤ ꯌꯨꯝꯗ ꯂꯦꯛꯄ ꯌꯥꯝ ꯊꯧꯅꯥ ꯐꯩꯌꯦ ꯑꯗꯨꯒ ꯍꯥꯏꯕꯗꯤ ꯑꯗꯨꯝ ꯈꯪꯗꯦ ꯑꯌꯥ ꯃꯐꯝꯁꯦ ꯆꯠꯂꯨ ꯆꯠꯂꯨꯔꯒꯗꯤꯀꯣ ꯂꯦꯛꯊꯣꯛꯂꯛꯒ ꯂꯥꯛꯄꯒꯤ ꯊꯕꯛꯁꯦ ꯌꯥꯝ ꯀꯜꯂꯦ ꯑꯗꯨꯕꯨꯗꯤ ꯑꯗꯨꯝ ꯅꯨꯡꯉꯥꯏꯖꯕ ꯑꯗꯒꯤ ꯌꯥꯅꯖꯕꯗꯨꯒꯤ ꯅꯪꯅꯁꯨ ꯐ꯭ꯔꯤ ꯑꯣꯏꯕꯗꯨꯏ ꯃꯣꯏꯅꯁꯨ ꯐ꯭ꯔꯤ ꯑꯣꯏꯕ ꯑꯗꯨꯗꯤ ꯑꯣꯏꯗꯣꯏꯅꯦ ꯑꯗꯨꯑꯣꯢꯔꯁꯨ ꯆꯠꯂꯒꯗꯤꯀꯣ ꯂꯦꯛꯊꯣꯛꯄꯁꯦ ꯌꯥꯝ ꯀꯜꯂꯦꯕꯀꯣ ꯑꯗꯣ ꯃꯥꯅ ꯆꯠꯇꯣꯏꯁꯦ ꯃꯌꯥꯝꯕꯗꯨꯔꯣ ꯅꯠꯇ꯭ꯔꯒ ꯃꯥ ꯃꯁꯥꯔꯣ ꯆꯪꯒꯤꯗꯣꯏꯖꯤ ꯀꯥꯏꯒꯨꯝꯕꯗ ꯆꯠꯈꯤꯕꯒꯤ ꯍꯥꯏꯕꯗꯤ ꯀꯩ ꯀꯩ ꯊꯕꯛ ꯇꯧꯕꯒꯤꯔ ꯅꯠꯇ꯭ꯔꯒ ꯑꯗꯨꯝ ꯃꯈꯥ ꯂꯥꯏꯔꯤꯛ ꯇꯝꯗꯕ ꯈꯣꯠꯇꯕ ꯇꯧꯕꯒꯤꯔ ꯀꯔꯤ ꯇꯧꯕꯒꯤꯅꯣ ꯃꯥꯅ ꯃꯄꯥꯟ ꯆꯠꯈꯤꯗꯣꯏꯁꯤꯅ
ꯅꯪ ꯋꯥꯟ ꯂꯥꯟꯅ ꯇꯥꯔ ꯃꯥꯜꯂꯦ ꯍꯥꯏꯗꯤ ꯏꯃꯥꯟꯅꯕ ꯍꯣꯁꯇꯦꯜꯗ ꯂꯩꯃꯤꯟꯅꯔꯝꯕꯗꯣ ꯑꯗꯨ ꯃꯣꯏꯒ ꯁꯨꯝ ꯍꯥꯏꯗꯤ ꯀꯨꯏꯔꯦꯅ ꯑꯈꯣꯏꯗ ꯍꯥꯟꯅꯗꯩ ꯁꯨꯝ ꯆꯥꯛ ꯑꯃ ꯆꯥꯁꯦ ꯑꯗꯨꯝ ꯁꯤꯜꯂꯛꯄꯅꯦꯕ ꯃꯥ ꯈꯛꯇꯁꯨ ꯅꯠꯇꯦꯕꯀꯣ ꯑꯃ ꯑꯃ ꯈꯔ ꯑꯍꯟ ꯑꯣꯏꯕ ꯑꯃꯁꯨ ꯂꯩꯌꯦꯕꯀꯣ ꯑꯗꯩ ꯚꯥꯃꯣꯟ ꯑꯃꯁꯨ ꯂꯩꯌꯦ ꯂꯝꯗꯣ ꯑꯈꯣꯏ ꯑꯍꯨꯝ ꯃꯔꯤꯅꯦꯕ ꯄꯨꯟꯗꯣꯏꯗꯣ ꯑꯩꯅꯕꯨꯗꯤ ꯍꯥꯏꯕꯅꯦ ꯑꯗꯨꯝ ꯉꯟ ꯇꯥꯔꯒꯗꯤ ꯍꯣꯔꯦꯟ ꯑꯗꯨꯝ ꯍꯣꯏ ꯃꯣꯏꯁꯨ ꯀ ꯀꯩꯅꯣ ꯀ ꯀꯩꯀꯩ ꯊꯕꯛ ꯀꯩꯀꯩ ꯆꯠꯅꯕ ꯀ꯭ꯂꯤꯅꯤꯛ ꯀꯩꯀꯩ ꯌꯥꯎꯅꯕ ꯑꯣꯏꯕꯒꯤꯀꯣ ꯃꯣꯏ ꯄꯨꯡꯗꯣ ꯄꯨꯡ ꯃꯔꯤ ꯃꯔꯤ ꯃꯈꯥꯏ ꯁ꯭ꯋꯥꯏ ꯂꯣꯏꯗꯣꯢꯅꯦ ꯍꯥꯏꯕꯀꯣ ꯑꯗꯨꯋꯥꯏꯗꯩ ꯄꯨꯜꯂꯒ ꯄꯨꯡ ꯃꯉꯥ ꯑꯗ꯭ꯋꯥꯢꯗꯩ ꯏꯟꯖꯥꯡ ꯀꯩꯀꯩ ꯊꯣꯡꯕ ꯈꯣꯠꯄ ꯇꯧꯔꯒ ꯑꯩꯅ ꯌꯥꯔꯗꯤ ꯗꯨꯝ ꯇꯔꯨꯛ ꯃꯈꯥꯏ ꯇꯔꯦꯠ ꯁ꯭ꯋꯥꯏ ꯑꯗꯨꯝ ꯍꯟꯅꯉꯥꯏ ꯇꯧꯒꯦ ꯒꯥꯔꯤ ꯂꯩꯔꯝꯃꯗꯤ ꯑꯗꯨꯝ ꯍꯟꯒꯦ ꯑꯗꯨꯒ ꯒꯥꯔꯤ ꯂꯩꯇ꯭ꯔꯗꯤ ꯑꯗꯨꯝ ꯀꯩꯅꯣ ꯇꯧꯔꯁꯨ ꯑꯩꯅꯕꯨꯗꯤ ꯍꯥꯏꯕꯅꯦꯕ ꯃꯣꯏ ꯑꯗꯨꯝ ꯊꯤꯟꯒꯦꯁꯨ ꯊꯤꯟꯕꯤꯌꯨ ꯍꯥꯏꯔ ꯊꯤꯟꯕꯖꯨ ꯅꯨꯡꯉꯥꯏꯇ꯭ꯔꯦ ꯑꯗꯨꯝ ꯂꯦꯛꯈ꯭ꯔꯣ ꯈꯣꯠꯈ꯭ꯔꯣ ꯑꯗꯒꯤ ꯀꯩꯅꯣꯁꯨ ꯇꯧꯗꯕ ꯀꯨꯏꯔꯦ ꯈꯣꯏꯗꯕꯨ ꯀꯩꯗꯧꯋꯦ ꯈꯣꯠꯂꯦ ꯁꯨꯝ ꯍꯥꯏꯕꯒꯤ ꯋꯥꯔꯤꯅꯤꯗ
ꯅꯠꯇꯤꯌꯦ ꯃꯤ ꯑꯣꯟꯅꯗꯤꯌꯦ ꯑ ꯀꯅꯣ ꯑꯩꯅ ꯍꯥꯏꯔꯤꯕ ꯃꯤꯁꯦ ꯑꯗꯨꯝ ꯆꯨꯝꯅꯗꯣꯏꯅꯦ ꯑꯗꯨꯒꯤꯗꯨ ꯆꯨꯝꯅꯗꯣꯏꯅꯦ ꯅꯪ ꯃ ꯍꯣꯏ ꯃꯄꯥꯟꯗ ꯆꯠꯄ ꯍꯥꯏꯕꯗꯨꯗ ꯑꯣꯟꯅꯔꯦ ꯍꯥꯏꯕꯩꯗꯤ ꯑꯣꯏꯔꯝꯗꯧ ꯃꯥꯜꯂꯦ ꯑꯗꯨꯒ ꯃꯤꯗꯨꯗꯤ ꯑꯩꯅ ꯍꯥꯏꯔꯤꯕ ꯃꯤꯁꯤ ꯑꯗꯨꯝ ꯆꯨꯝꯗꯣꯏꯅꯦ ꯅꯍꯥꯟ ꯑꯃꯨꯛ ꯑꯈꯣꯏꯗꯣ ꯑ ꯀꯩꯅꯣ ꯑꯩꯈꯣꯏ ꯍꯥꯏꯕꯗꯤ ꯍꯣꯏ ꯅꯣꯏ ꯍꯥꯏꯕ ꯇꯥꯔꯦ ꯅꯣꯏ ꯀꯩꯅꯣꯗ ꯆꯠꯀꯅꯤ ꯈꯣꯠꯀꯅꯤꯅ ꯁꯤꯜꯂꯝꯃꯒ ꯑꯗꯨꯝ ꯑꯅꯥ ꯑꯌꯦꯛ ꯌꯥꯎꯒꯤꯕꯗꯒꯤ ꯆꯠꯈꯤꯗꯕ ꯃꯤꯗꯨ ꯑꯣꯏꯗꯣꯏ ꯅꯠꯇ꯭ꯔꯣ ꯅꯪ ꯍꯥꯏꯁꯦ ꯑꯗꯨꯒ ꯑꯍꯟ ꯑꯃꯗꯨꯅ ꯍꯥꯟꯅ ꯑꯗꯨꯝ ꯅꯣꯏꯒ ꯄꯥꯎ ꯌꯥꯝ ꯐꯥꯎꯅꯕ ꯅꯣꯡꯃ ꯑꯩꯈꯣꯏꯅ ꯑꯥꯗ ꯂꯩꯀꯥꯟꯗꯁꯨ ꯅꯨꯡꯗꯥꯡꯗꯒ ꯊꯤꯟꯕꯤꯔꯛꯈꯤꯕꯗꯨ ꯒꯥꯔꯤ ꯃꯆꯥꯗ ꯑꯗꯨꯗꯣ ꯑꯣꯏꯗꯣꯏ ꯅꯠꯇ꯭ꯔꯣ ꯅꯣꯏ ꯑꯍꯨꯝ ꯅꯠꯇ꯭ꯔꯣ ꯅꯪ ꯍꯥꯏꯖꯦ ꯚꯥꯃꯣꯟꯗꯨꯕꯨꯗꯤ ꯑꯩ ꯈꯪꯗ꯭ꯔꯦꯀꯣ ꯍꯣꯅꯥꯅꯣ ꯍꯥꯏꯔꯤꯁꯦ ꯑꯗꯨꯒ ꯍꯧꯖꯤꯛꯀꯤ ꯑꯍꯟꯗꯨꯒ ꯅꯃꯥꯟꯅꯕꯗꯨꯒꯗꯤ ꯑꯗꯨꯗꯣ ꯑꯣꯏꯗꯣꯏ ꯅꯠꯇ꯭ꯔꯣ ꯅꯪ ꯍꯥꯏꯁꯦ
ꯑꯧ ꯃꯥꯅꯦ ꯚꯥꯃꯣꯟꯗꯨꯅꯅꯦ ꯑꯩꯈꯣꯏꯒꯤ ꯍ ꯃꯥꯗ ꯍꯥꯟꯅ ꯑꯗꯨꯝ ꯃꯥ ꯁꯨꯝ ꯀꯨꯟꯗ ꯂꯩꯕ ꯍꯧꯖꯤꯛꯅ ꯃꯌꯨꯝꯗ ꯂꯩꯕꯒꯤ ꯈꯔ ꯍꯥꯡꯕꯗꯣ ꯃꯥꯁꯨ ꯉꯔꯥꯡ ꯀꯥꯡꯒꯤꯗꯤ ꯆꯤꯜꯂꯝꯃꯅꯦꯕꯀꯣ ꯑꯗꯨꯗꯨꯒ ꯑꯕꯥꯃꯣꯟ ꯍꯥꯏꯕꯗꯤ ꯑꯃꯥ ꯑꯈꯣꯏꯒꯤ ꯀ꯭ꯂꯥꯁꯀꯤ ꯑꯃ ꯈꯔ ꯃꯤ ꯈꯔ ꯈꯤꯇꯪ ꯂꯤꯕ ꯈꯤꯇꯪ ꯄꯤꯛꯇꯛ ꯇꯧꯕ ꯑꯃ ꯌꯥꯎꯕꯗꯣ ꯑꯗꯨꯗꯨꯅꯤꯗ
ꯑꯣ ꯍꯣꯏ ꯑꯥ ꯑꯩꯁꯦ ꯂꯧ ꯂꯧꯁꯤꯜꯂꯨꯗ꯭ꯔꯦ ꯂꯧꯁꯤꯜꯂꯨꯗ꯭ꯔꯦ ꯍꯥꯏꯕꯗꯤ ꯑꯗ꯭ꯋꯥꯏꯗꯒꯤ ꯅꯣꯏ ꯀ꯭ꯂꯥꯁꯇ ꯕꯥꯃꯣꯟ ꯑꯣꯏꯕꯁꯦ ꯑꯩꯁꯦ ꯒ꯭ꯌꯥꯟ ꯑꯝ ꯇꯥꯗ꯭ꯔꯦꯕꯀꯣ ꯈꯪꯗꯤ ꯈꯪꯗꯣꯏꯅꯦ ꯅꯣꯏ ꯀ꯭ꯂꯥꯁꯀꯤ ꯃꯈꯩꯖꯦ ꯁꯨꯝ ꯌꯦꯡꯖꯤꯜꯂꯨꯔꯒꯗꯤꯀꯣ ꯑꯗꯨ ꯑꯣꯏꯒꯁꯨ ꯍꯧꯖꯤꯛ ꯍꯧꯖꯤꯛꯀꯤ ꯑꯣꯏꯅꯗꯤ ꯑꯩꯁꯦ ꯀꯅꯥꯅꯣ ꯍꯥꯏꯕꯗꯤ ꯇꯣꯏꯅꯖꯨ ꯃꯥꯏ ꯃꯔꯝꯗ ꯁꯨꯝ ꯍꯥꯏꯅꯗꯝꯅꯤꯅ ꯑꯩꯁꯦ ꯒ꯭ꯌꯥꯟ ꯑꯝ ꯇꯥꯗ꯭ꯔꯦꯕꯀꯣ ꯑꯗꯨ ꯀꯩꯁꯨ ꯀꯥꯏꯗꯦ ꯆꯠꯂꯣ ꯑꯗꯨꯒ ꯑꯗꯨꯝ ꯄꯨꯜꯂꯣ ꯍꯣꯏ ꯑꯗꯨꯅꯦ ꯑꯗꯨꯝ ꯄꯨꯟ ꯑꯩ ꯍꯥꯏꯁꯦ ꯑꯗꯨꯅꯦꯕ ꯆꯠꯄꯨ ꯆꯠꯂꯗꯤ ꯅꯪ ꯑꯗꯨꯝ ꯍꯦꯛꯇ ꯍꯥꯏꯕꯗꯤ ꯑꯗꯨꯝ ꯂꯦꯛꯄ ꯈꯣꯠꯄꯩ ꯊꯕꯛꯁꯦ ꯌꯥꯝ ꯇꯣꯏꯅ ꯑꯗꯨꯝ ꯇꯧꯕꯗꯨꯀꯣ ꯑꯗꯨꯒꯤ ꯁꯨꯝ ꯍꯥꯏꯕꯅꯦ ꯀꯩꯁꯨ ꯀꯥꯏꯗꯦꯗ ꯑꯗꯨꯏꯕꯨꯗꯤ ꯍꯥꯏꯕꯗꯤ ꯑꯗꯨꯁꯨ ꯐꯩ ꯍꯕ ꯍꯥꯏꯕꯗꯤ ꯅꯨꯡꯗꯥꯡ ꯌꯥꯝ ꯊꯦꯡꯉ ꯀꯥꯟꯗꯨꯗ ꯆꯠꯊꯣꯛꯀ ꯆꯠꯁꯤꯟꯒ ꯇꯧꯗꯣꯏꯁꯔꯨꯛꯇꯤ ꯅꯨꯡꯉꯥꯏꯅ ꯐꯖꯅ ꯂꯦꯛꯊꯣꯛꯑꯒ ꯅꯦꯅꯥ ꯇꯥꯅ ꯄꯨꯜꯂꯒ ꯅꯣꯡꯉꯥꯜꯂꯒ ꯑꯗꯨꯝ ꯍꯜꯂꯛꯄꯁꯨ ꯌꯥꯏꯗꯅꯀꯣ ꯊꯕꯛ ꯑꯇꯣꯞꯄ ꯀꯩꯁꯨ ꯂꯩꯕ ꯅꯠꯇ꯭ꯔꯒꯗꯤ ꯑꯗꯨꯅ ꯀꯩꯁꯨ ꯀꯥꯗꯦ ꯇꯥ ꯑꯗꯨꯕꯨꯗꯤ ꯑꯗꯨꯝ ꯐꯖꯅ ꯄꯨꯟꯊꯣꯛꯎꯔꯣ ꯑꯗꯨꯒ
ꯇꯥꯟ ꯆꯥꯔꯒꯅ ꯍꯜꯂꯛꯑꯣ ꯍꯜꯂꯛꯑꯒ ꯑꯗꯨꯝ ꯋꯥꯛꯀꯤꯡ ꯅꯨꯡꯀꯤꯡ ꯆꯠꯄ ꯈꯣꯠꯄ ꯇꯧꯔꯁꯨ ꯑꯃ ꯑꯃ ꯇꯧꯔꯁꯨ ꯑꯗꯨꯒ ꯐꯔꯛ ꯇꯥꯔꯒꯗꯤ ꯑꯗꯨꯝ ꯂꯩꯊꯣꯛꯑꯣꯗ ꯅꯨꯡꯗꯥꯡ ꯊꯦꯡꯉꯀꯥꯟꯗ ꯑꯗꯨꯃꯥꯏ ꯆꯠꯊꯣꯛ ꯆꯠꯁꯤꯟ ꯇꯧꯕꯗꯨꯁꯨ ꯀꯩꯁꯨ ꯑꯩꯁꯨ ꯑꯗꯨꯗ ꯌꯥꯝ ꯀꯟꯅ ꯄꯥꯝꯕ ꯑꯣꯏꯗꯦꯕ ꯍꯣꯏ ꯅꯣꯏ ꯑꯍꯨꯝ ꯃꯔꯤ ꯁꯨꯔꯒ ꯑꯗꯨꯃꯥꯏꯅ ꯆꯠꯊꯣꯛ ꯆꯠꯁꯤꯟ ꯇꯧꯒꯤꯕꯅ ꯑꯃꯥ ꯑꯣꯏꯔꯦ ꯅꯊꯟꯗ ꯍꯟꯗꯣꯛꯀ ꯍꯟꯖꯤꯟꯒ ꯁꯥꯟꯅꯕꯗꯨꯗꯤ ꯅꯨꯡꯉꯥꯏꯇꯦꯕꯀꯣ ꯀꯩꯁꯨ ꯑꯍꯤꯡꯗꯨꯗ
ꯍꯣꯏ ꯑꯗꯨꯅꯦ ꯍꯥꯏꯕꯗꯨ ꯃꯥꯅ ꯃꯥꯟꯅꯕꯨꯗꯤ ꯂꯥꯛꯑꯣ ꯂꯥꯛꯇꯦꯗꯅꯦꯝ ꯍꯥꯏꯁꯦ ꯑꯩꯅ ꯑꯁ ꯑꯩ ꯁꯣꯝꯗ ꯊꯕꯛ ꯌꯥꯗꯕꯩꯅꯦ ꯈꯣꯠꯇꯕꯩꯅꯦ ꯑꯁ ꯅꯈꯣꯏꯅꯤ ꯅꯍꯥꯟꯗꯩꯗꯨ ꯂꯥꯛꯑꯣ ꯂꯥꯛꯑꯣ ꯍꯥꯏꯔ ꯁꯨꯂꯥꯛ ꯂꯥꯛꯇꯦ ꯅꯪ ꯑꯗꯨꯝ ꯗꯩ ꯃꯥꯟꯗꯤ ꯂꯥꯛꯑꯣ ꯂꯦꯛꯑꯣ ꯁꯤꯖꯟꯅꯦꯕ ꯑꯩꯅ ꯍꯥꯏꯕꯗꯣ ꯇꯟꯕꯩꯀꯣ ꯃꯤ ꯃꯌꯨꯝ ꯁꯨꯝ ꯂꯦꯛꯄ ꯈꯣꯠꯄ ꯇꯧꯕꯗꯣ ꯍꯧꯖꯤ ꯑꯉꯥꯡꯑꯣꯏꯗꯤ ꯌꯥꯝ ꯀꯩꯅꯣ ꯇꯧꯔꯝꯃꯦꯕꯀꯣ ꯑꯗꯣ ꯍꯧꯖꯤꯛꯀꯥꯟ ꯁꯨꯝ ꯇꯟꯖꯤꯟꯂꯛꯄ ꯐꯥꯎꯔꯛꯄꯗꯣ ꯑꯗꯨꯃꯥꯏꯅ ꯁꯨꯝ ꯇꯧꯋꯦꯕꯀꯣ ꯑꯗꯒꯤ ꯑꯩꯅꯗꯤ ꯍꯥꯏꯕꯅꯦ ꯑꯗꯨꯝ ꯍꯣꯏ ꯌꯦꯡꯒꯦ ꯑꯗꯨꯝ ꯀꯩꯅꯣꯕꯨꯗꯤ ꯗꯥꯏꯔꯦꯛ ꯂꯦꯛꯄꯗꯕꯨꯗꯤ ꯂꯦꯞꯄꯤꯔꯣꯏꯁꯦ ꯑꯗꯨꯝ ꯀꯩꯅꯣ ꯇꯧꯔꯒ ꯍꯥꯏꯕꯗꯤ ꯌꯦꯡꯈꯤꯁꯦ ꯃꯇꯝꯗꯣ ꯉꯥꯏꯅꯔꯒ ꯑꯗꯨꯝ ꯃꯐꯝ ꯑꯃꯥ ꯂꯩ ꯑꯗꯨꯋꯥꯏꯕꯥꯎ ꯊꯤꯟꯕꯤꯔꯒ ꯗꯣ ꯀꯩꯒꯨꯝꯕ ꯑꯈꯣꯏꯒꯤ ꯂꯥꯏꯟꯒꯤ ꯒꯥꯔꯤ ꯑꯣꯇꯣꯅꯤ ꯈꯪꯗꯦ ꯑꯃꯥꯅꯤ ꯈꯪꯗꯦ ꯑꯗꯨꯃꯥꯏꯅ ꯂꯩꯔꯝ ꯇꯥꯔꯒꯗꯤ ꯑꯗꯨꯝ ꯆꯠꯈꯤꯒꯦ ꯍꯟꯒꯤꯒꯦꯗꯣ ꯅꯣꯏꯗ ꯁꯨꯝ ꯂꯦꯞꯄ ꯈꯣꯠꯄ ꯇꯧꯕꯁꯨ ꯑꯃꯨꯛ ꯅꯨꯡꯉꯥꯏꯇꯦ ꯈꯣꯠꯇꯦꯅꯕꯨꯗꯤ ꯍꯥꯏꯒꯤꯕꯅꯦꯕꯀꯣ ꯍꯣꯏ ꯑꯗꯨ ꯃꯑꯣꯡ ꯌꯦꯡꯁꯦ ꯑꯗꯨ ꯃꯥꯅ ꯅꯣꯏꯁꯨ ꯅꯣꯡꯐꯥꯗꯣꯛ ꯂꯦꯛꯄ ꯈꯣꯠꯄ ꯑꯗꯨꯝ ꯌꯥꯕꯗꯨꯕꯨ ꯍꯦꯛꯇ ꯀꯩꯅꯣ ꯇꯧꯋꯤ ꯈꯣꯠꯂꯦꯒ ꯑꯗꯨꯃꯥꯏꯅ ꯍꯥꯏꯌꯦꯕꯀꯣ ꯁꯨꯝ ꯀꯩ ꯍꯥꯏꯅꯤ ꯅꯨꯡꯁꯨ ꯅꯨꯡꯉꯥꯏꯇꯕ ꯍꯥꯏꯇꯥꯔꯦꯀꯣ ꯑꯗꯨꯏꯗꯨꯒꯤ ꯑꯗꯨꯝ ꯌꯦꯡꯉꯒꯦ ꯑꯗꯨꯒ ꯌꯥꯝ ꯊꯦꯡꯗ ꯊꯦꯡꯗ ꯑꯣꯏꯇꯥꯔ ꯃꯣꯏꯁꯨ ꯑꯃꯨꯛ ꯍꯟꯒꯤꯕꯗꯣ ꯑꯗꯨꯝ ꯑꯩ ꯊꯤꯜꯂꯛꯄꯩꯗꯤ ꯀꯩꯁꯨ ꯀꯥꯏꯗꯦꯕꯀꯣ ꯑꯗꯨꯇꯥꯥꯔꯁꯨ ꯃꯥꯅ ꯁꯨꯝ ꯂꯦꯛꯑꯟꯅꯤꯡꯕꯗꯨꯒꯤ ꯍꯥꯏꯕꯩ ꯋꯥꯅꯤꯗ
ꯍꯣ ꯍꯣꯏ ꯑꯗꯨꯕꯨꯗꯤ ꯑꯗꯨꯟ ꯑꯗꯨꯝ ꯂꯦꯛꯄꯅꯕꯨꯗꯤ ꯅꯝꯅ ꯂꯩꯔꯛꯄꯅꯤꯗ ꯍꯥꯏꯕꯗꯤ ꯄꯨꯡ ꯇꯔꯨꯛꯇ ꯀꯥꯏꯗꯒꯤ ꯒꯥꯔꯤ ꯆꯦꯟꯗꯣꯏꯅꯣꯗ ꯍꯧꯖꯤꯛꯇꯤ ꯍꯥꯏꯕꯗꯤ ꯏꯁꯥꯒꯤ ꯒꯥꯔꯤꯗ ꯆꯠꯆꯕ ꯑꯣꯏꯔꯕꯨꯗꯤ ꯅꯪꯅ ꯑꯗꯨꯝ ꯇꯔꯨꯛ ꯁ꯭ꯋꯥꯏꯗ ꯍꯜꯂꯛꯄ ꯍꯥꯏꯗꯣ ꯌꯥꯏꯌꯦꯕꯀꯣ ꯌꯥꯝ ꯀꯟꯅ ꯃꯝꯕ ꯑꯣꯏꯒꯤꯔꯣꯏꯕ ꯑꯗꯨꯒ ꯂꯥꯏꯟ ꯒꯥꯔꯤꯒꯨꯝꯕꯗꯗꯤ ꯇꯔꯨꯛ ꯈꯥꯏꯒꯤꯗꯤ ꯈꯤꯇꯪ ꯋꯥꯗꯣ ꯃꯥꯜꯂꯦ ꯍꯥꯏꯕꯗꯤ ꯇꯔꯨꯛ ꯍꯥꯏꯕꯩ ꯋꯥꯅꯦ ꯅꯪ ꯀꯩꯁꯨ ꯇꯔꯨꯛꯇ ꯂꯣꯏꯔꯣꯏꯕ ꯄꯨꯡ ꯃꯉꯥꯗ ꯃꯣꯏꯗꯣ ꯃꯉꯥꯗ ꯊꯕꯛ ꯂꯣꯏꯅꯔꯛꯑꯒꯗꯤ ꯑꯗꯨꯝ ꯊꯣꯡꯕ ꯊꯥꯛꯄ ꯍꯧꯕꯗ ꯑꯗꯨꯝ ꯃꯉꯥ ꯃꯈꯥꯏ ꯇꯔꯨꯛꯄꯨ ꯇꯥꯒꯦ ꯇꯧꯔꯛꯀꯅꯤ ꯑꯗꯩ ꯑꯗꯨꯝ ꯇꯔꯦꯠ ꯌꯥꯔꯔꯣꯏ ꯅꯪ ꯑꯗꯨꯝ ꯂꯦꯛꯑꯣ ꯂꯦꯛꯄꯒꯤ ꯄ꯭ꯂꯥꯟꯗ ꯑꯗꯨꯝ ꯆꯠꯂꯣ ꯍꯥꯏꯗꯤ ꯅ ꯐꯤꯅꯔꯣꯟꯗꯁꯨ ꯍꯦꯛ ꯄꯨꯔꯤ ꯁꯦꯠꯂꯤꯕꯃꯛꯇꯨ ꯇꯧꯔꯒ ꯇꯨꯝꯕ ꯅꯨꯡꯉꯥꯏꯇꯦ ꯍꯥꯏꯔꯁꯨ ꯑꯦꯛꯁꯇ꯭ꯔꯥ ꯑꯃꯥ ꯍꯥꯞ ꯄꯒꯥ ꯑꯗꯨꯃꯥꯏꯟ ꯆꯠꯀꯦꯔꯥ ꯅꯠꯇ꯭ꯔꯒ ꯅꯪ ꯑꯥꯗꯒꯤ ꯑꯗꯨꯝ ꯍꯣꯡꯗꯣꯛ ꯍꯣꯡꯖꯤꯟ ꯇꯧꯅꯔꯁꯨ ꯌꯥꯔꯦ ꯀꯩꯝ ꯄꯨꯔꯔꯣꯏ ꯍꯥꯏꯔꯒꯁꯨ ꯑꯃ ꯑꯣꯏꯔꯦ ꯑꯗꯨꯒꯁꯨ ꯅꯌꯨꯝꯗꯗꯤ ꯑꯗꯨꯃꯥꯏꯅ ꯂꯦꯛꯄꯩ ꯃꯑꯣꯡꯗꯗꯤ ꯍꯥꯏꯔꯝꯃ ꯆꯠꯂꯣ ꯅꯠꯇ꯭ꯔꯒ ꯅꯨꯡꯉꯥꯏꯇꯦ ꯍꯥꯏꯔꯁꯨ ꯑꯗ ꯌꯧꯔ ꯍꯥꯏꯒꯦꯁꯨ ꯌꯥꯏ ꯑꯗꯨ ꯑꯩꯉꯣꯟꯗꯩ ꯁꯥꯠꯇꯩꯗꯤ ꯂꯦꯛꯄꯁꯤꯗ ꯂꯩꯔꯦ ꯍꯥꯏꯕꯗꯤ ꯊꯤꯟꯗꯣꯛ ꯊꯤꯟꯖꯤꯟꯒ ꯑꯗꯨ ꯑꯗꯥ ꯐꯔꯛ ꯗꯣ ꯅꯪꯅ ꯂꯥꯏꯟꯗ ꯂꯥꯛꯀꯗꯕꯅꯤꯅ ꯅꯁꯥꯏ ꯒꯥꯔꯤ ꯅꯠꯇꯕꯅꯤꯅ ꯂꯦꯛꯑꯣ ꯌꯥꯔꯔꯣꯏ ꯄꯨꯡ ꯑꯥ ꯃꯉꯥꯗꯒꯤ ꯍꯧꯔꯒ ꯇꯔꯨꯛ ꯈꯥꯏ ꯇꯔꯦꯠꯇ ꯇꯥꯅꯤ ꯆꯥꯛ ꯆꯥ ꯇꯣꯛꯂꯛꯄꯗꯗꯤ ꯅꯤꯄꯥꯟ ꯅꯤꯄꯥꯥꯟ ꯃꯈꯥꯏ ꯇꯥꯅꯤ ꯉꯜꯂꯕꯤꯗ ꯁꯨꯡꯑꯣꯏ ꯑꯣꯏꯔꯔꯣꯏ ꯅꯪ ꯉꯥꯡꯉꯤ ꯊꯕꯛꯇꯣ
ꯎꯝ ꯍꯣꯏ ꯌꯦꯡꯉꯒꯦ ꯑꯗꯨꯝ ꯅꯍꯥꯟꯃꯨꯛꯁꯨ ꯊꯤꯜꯂꯛꯄꯅꯦ ꯑꯩꯅ ꯅꯝꯐꯨꯗ ꯊꯤꯜꯍꯟꯕꯅꯦꯕꯀꯣ ꯑꯗꯣ ꯃꯣꯏꯅ ꯁꯨꯝ ꯍꯥꯏꯗꯤ ꯅꯨꯡꯉꯥꯏꯇꯕꯒꯤꯁꯨ ꯊꯤꯟꯕꯤꯔꯛꯄꯗꯣ ꯑꯗꯨꯒꯤꯕꯨꯗꯤ ꯑꯣꯏꯗꯣꯏꯅꯦꯕꯀꯣ ꯍꯣꯏ ꯑꯗꯨꯝ ꯌꯦꯡꯉꯒꯦ ꯈꯪꯗꯦ
ꯍꯣꯏ ꯍꯣꯏ ꯑꯗꯨꯕꯨꯗꯤ ꯑꯗꯣ ꯅꯣꯏ ꯆꯥꯔꯗꯤ ꯀꯩꯀꯩ ꯃꯊꯦꯜ ꯆꯥꯎꯗꯣꯏꯅꯣ ꯍꯥꯏꯕꯗꯤ ꯌꯨꯝꯗ ꯑꯗꯨꯝ ꯆꯥꯗꯣꯔꯤꯕ꯭ꯔꯥ ꯅꯠꯇ꯭ꯔꯒ ꯑꯃꯨꯛ ꯍꯥꯏꯗꯤ ꯅꯣꯏꯗꯨꯗ ꯌꯧꯔꯒ ꯃꯐꯝ ꯑꯃꯗ ꯑꯃꯨꯛ ꯆꯠꯂꯒ ꯆꯥꯕ ꯈꯣꯠꯄ ꯑꯗꯨꯃꯥꯏꯅ ꯇꯧꯗꯣꯏꯔꯥ ꯌꯥꯝꯗꯤ ꯇꯣꯏꯕ ꯃꯥꯜꯂꯦꯀꯣ ꯅꯣꯏ ꯀꯥꯡꯕꯨꯅ ꯆꯥꯕ ꯆꯠꯄꯁꯤꯀꯣ ꯃꯃꯥꯡꯗꯁꯨ ꯑꯃꯨꯛ ꯆꯠ ꯈ꯭ꯔꯕ ꯃꯥꯜꯂꯦ ꯑꯩꯅ ꯈꯪꯕꯗꯨ ꯅꯠꯇꯕ ꯑꯗꯨ ꯅꯠꯇꯕ ꯑꯗꯨꯏ ꯃꯃꯥꯡꯗꯁꯨ ꯑꯃꯨꯛ ꯆꯠꯈꯤꯕ ꯃꯥꯜꯂꯦ ꯅꯪꯁꯦ
ꯑꯁ ꯇꯣꯏꯌꯦ ꯇꯣꯏꯕ ꯍꯥꯏꯕꯨꯅꯦ ꯐꯖꯅ ꯇꯣꯏ ꯃꯣꯏꯅ ꯁꯨꯝ ꯍꯧꯔꯛꯄꯅꯤꯅ ꯑꯩꯁꯨ ꯃꯤꯅ ꯍꯧꯔꯛꯄꯅꯤꯅ ꯑꯗꯩ ꯑꯩ ꯌꯥꯎꯔꯣꯏ ꯇꯜꯂꯦ ꯍꯥꯏꯕꯁꯨ ꯑꯃꯨꯛ ꯉꯝꯗꯕꯒꯨꯝꯕꯁꯨ ꯇꯧꯕꯀꯣ ꯑꯗꯨꯒꯤꯁꯨꯅꯦꯕ ꯑꯗꯨꯝ ꯇꯣꯏꯑꯦ ꯍꯥꯏꯕꯗꯤ ꯈꯣꯏ ꯆꯥꯏꯁꯨ ꯑꯍꯨꯝꯔꯛ ꯃꯔꯤꯔꯛ ꯁꯨꯔꯦꯕꯀꯣ ꯑꯗꯣ ꯑꯗꯨꯝ ꯍꯥꯏꯗꯤ ꯑꯩꯈꯣꯏ ꯑꯍꯨꯝꯗꯤ ꯑꯗꯨꯝ ꯆꯥꯏꯌꯦ ꯑꯗꯣ ꯍꯟꯗꯛꯁꯨ ꯑꯃꯨꯛ ꯑꯃꯗꯨꯗ ꯍꯧꯔꯛ ꯑꯣꯏꯕ ꯃꯥꯁꯨ ꯌꯨꯝꯗ ꯁꯨꯝ ꯂꯩꯖꯤꯟꯕꯗꯣ ꯋꯥꯔꯦ ꯑꯗꯨꯗꯨꯒꯤ ꯁꯨꯝ ꯍꯥꯏꯗꯤ ꯀꯩꯀꯩꯅꯣ ꯈꯔ ꯆꯥꯅꯤꯡꯉꯦ ꯈꯣꯠꯂꯦ ꯑꯗꯨꯝ ꯄꯨꯟꯗꯕꯁꯨ ꯀꯨꯏꯔꯦ ꯑꯗꯒꯤ ꯑꯗꯨꯝ ꯍꯥꯏꯕꯗꯤ ꯀꯨꯏꯔꯦꯅꯀꯣ ꯑꯗꯨꯝ ꯈꯔ ꯁꯨꯝ ꯅꯨꯡꯉꯥꯏꯊꯣꯛꯄꯗꯣ ꯑꯗꯨꯃꯥꯏꯅ ꯇꯧꯒꯗꯕꯅꯤ ꯑꯗꯨꯝ ꯃꯥꯗꯨ ꯑꯗꯨꯝ ꯍꯥꯏꯗꯤ ꯑꯌꯨꯛꯀꯤ ꯅꯨꯡꯗꯥꯡꯒꯤ ꯑꯃꯨꯛ ꯀ꯭ꯂꯤꯅꯤꯛ ꯑꯃꯨꯛ ꯆꯠꯀꯅꯤ ꯑꯃꯨꯛ ꯀꯧꯒꯅꯤ ꯇꯧꯕꯗꯣ ꯋꯥꯔꯦ ꯑꯗꯨꯝ ꯈꯤꯇꯪꯖꯨ ꯑꯅꯧꯕ ꯑꯗꯨꯝ ꯌꯦꯡꯅꯤꯡꯉꯦ ꯍꯥꯏꯕꯒꯤ ꯑꯗꯨꯝ ꯃꯥꯅ ꯑꯃꯨꯛ ꯍꯧꯔꯛꯄ ꯑꯣꯏꯗꯣꯏꯕꯀꯣ ꯍꯥꯏꯗꯤ ꯃꯣꯏ ꯃꯥꯏꯀꯩꯗꯣ ꯂꯣꯏ ꯄꯨꯟꯕꯒꯤꯅꯦꯕꯀꯣ ꯑꯩꯅ ꯑꯃꯨꯛ ꯈꯔ ꯇꯣꯉꯥꯟꯅ ꯂꯩꯖꯈ꯭ꯔꯦ ꯑꯗꯨꯝ ꯇꯣꯉꯥꯟꯅ ꯂꯩꯒꯦ ꯍꯥꯏꯇꯥꯥꯔꯖꯨ ꯑꯗꯨꯝ ꯌꯥꯎꯕ ꯌꯥꯕꯕꯨꯗꯤ ꯑꯣꯏꯕꯒꯤ ꯃꯣꯏꯅ ꯁꯨꯝ ꯍꯧꯔꯛꯏꯕ ꯃꯣꯏ ꯃꯌꯥꯝ ꯄꯨꯜꯂꯒꯗ ꯑꯩꯁꯨ ꯑꯃꯨꯛ ꯁꯨꯝ ꯅꯤꯡꯁꯤꯡꯕꯤꯔꯛꯏꯕꯀꯣ ꯑꯗꯨꯒꯤꯅꯤꯗ ꯑꯗꯨ ꯃꯤꯅ ꯑꯃꯨꯛ ꯍꯧꯔꯛꯑꯕꯅꯤꯅ ꯏꯁ ꯑꯩ ꯌꯥꯎꯔꯣꯏ ꯈꯣꯠꯂꯣꯏ ꯇꯜꯂꯤ ꯈꯣꯠꯂꯤ ꯃꯨꯛ ꯑꯗꯨ ꯑꯃꯨꯛ ꯍꯥꯏꯕꯁꯨ ꯅꯨꯡꯉꯥꯏꯇꯕꯀꯣ ꯑꯗꯨꯒꯤꯅꯤꯗ
ꯑꯣ ꯅꯪꯅ ꯍꯥꯏꯖꯦ ꯑꯩ ꯈꯪꯉꯦ ꯍꯟꯗꯛ ꯅꯨꯄꯤ ꯆꯦꯟꯒꯤꯕꯗꯣ ꯑꯣꯏꯔꯝꯃꯅꯤ ꯅꯪꯅ ꯅꯣꯏ ꯀ꯭ꯂꯥꯁꯁꯤ ꯈꯔ ꯄꯤꯛꯄ ꯕꯥꯃꯣꯟ ꯑꯩꯗꯤ ꯃꯗꯣ ꯕꯥꯃꯣꯟꯅꯦꯅ ꯁꯨꯝ ꯈꯜꯂꯨꯗꯕ ꯍꯥꯏꯇꯥꯔꯦꯀꯣ ꯑꯗꯨ ꯀꯣꯟꯅ ꯍꯧꯖꯤꯛꯇ ꯃꯥꯏ ꯃꯃꯤꯡꯗꯣ ꯁꯨꯝ ꯅꯤꯡꯁꯤꯡꯉꯀꯥꯟꯗ ꯃꯥ ꯑꯣꯏꯔꯝꯗꯧ ꯃꯥꯜꯂꯦ ꯅꯨꯄꯤ ꯆꯦꯜꯂꯒ ꯂꯨꯍꯣꯡꯗꯕ ꯀꯨꯏꯗꯕ ꯅꯨꯄꯥꯗꯨ ꯅ ꯇ꯭ꯔꯣ ꯅꯪꯅ ꯍꯥꯏꯁꯦ ꯅꯣꯏ ꯀ꯭ꯂꯥꯁꯀꯤ ꯍꯧꯖꯤꯛꯀꯤ ꯕꯥꯃꯣꯟ ꯑꯃ ꯍꯥꯏꯕꯗꯣ ꯑꯣ ꯑꯗꯨꯃꯥꯟ ꯑꯣ ꯑꯗꯨꯗꯤ ꯕꯥꯃꯣꯟꯗꯨ ꯅꯠꯇꯕ ꯕꯥꯃꯣꯟ ꯑꯣ ꯑꯥ ꯕꯥꯃꯣꯟꯗꯨ ꯅꯠꯇꯕ ꯕꯥꯃꯣꯟꯗꯨꯒ ꯌꯥꯝ ꯄꯨꯟꯕ ꯑꯩꯈꯣꯏꯒꯤ ꯀꯩꯅꯣꯒ ꯍꯦꯠꯀ ꯑꯣꯏꯔꯝꯕꯗꯣ ꯁꯥꯇ꯭ꯔ ꯃꯌꯥꯝꯒꯤ ꯑꯗꯨꯗꯨꯗꯤ ꯂꯥꯛꯇꯕ꯭ꯔꯣ ꯅꯠꯇ꯭ꯔꯒ ꯑꯥꯗ ꯑꯗꯨꯝ ꯂꯩꯔꯤꯕ꯭ꯔꯣ ꯀꯃꯥꯏꯅ ꯇꯧꯒꯦ ꯃꯥꯗꯤ ꯌꯥꯎꯔꯣꯏꯗ꯭ꯔꯣ
ꯑꯁ ꯃꯥꯗꯤ ꯑꯥꯗꯝ ꯂꯩꯗ ꯃꯥꯗꯤ ꯃꯥꯒꯤ ꯕꯤꯖꯤꯅꯦꯁꯇꯨ ꯇꯧꯔꯤꯌꯦ ꯃꯥꯗꯤ ꯄꯨꯔꯥ ꯏꯁꯤꯡ ꯌꯣꯟꯕ ꯑꯗꯒꯤ ꯃꯤꯒꯤ ꯑꯗꯒꯤ ꯁꯦꯅꯤꯌꯔꯒꯤ ꯀꯩꯒꯤ ꯑꯗꯒꯤ ꯍꯣꯁꯇꯦꯜꯒꯤ ꯃꯌꯥꯝꯗꯨꯒꯤ ꯄꯨꯂꯞ ꯃꯥꯅ ꯆꯤꯡ ꯆꯤꯡꯊꯣꯛꯄ ꯈꯣꯠ ꯄ ꯇꯧꯕꯒꯤꯀꯣ ꯑꯗꯨꯝ ꯇꯧ ꯂꯩꯔꯦ ꯃꯥꯗꯤ ꯌꯥꯝ ꯅꯨꯡꯉꯥꯏꯅ ꯂꯩꯔꯤꯅꯦ ꯑꯗꯨꯅ ꯍꯧꯖꯤꯛꯐꯥꯎ ꯁꯨꯡꯊꯥ ꯊꯥꯗꯣꯛꯇꯕꯤ ꯂꯣꯏꯔꯦ ꯂꯩꯍꯧꯔꯤꯕ ꯀꯨꯏꯔꯦ ꯃꯥꯗꯤ ꯂꯩꯔꯤꯗꯣ ꯆꯍꯤ ꯀꯩꯅꯣ ꯃꯣꯏ ꯂꯣꯏꯒꯤꯕꯗꯣ ꯐꯅꯌꯥꯝ ꯀꯨꯏꯔꯦ ꯀꯩꯅꯣ ꯑꯗꯨꯐꯥꯎ ꯂꯩꯍꯧꯔꯤ ꯍꯥꯏꯕ ꯃꯥꯗꯣ ꯐꯖꯅ ꯑꯗꯨꯝ ꯑꯣꯖꯥꯅꯁꯨ ꯌꯥꯕꯒꯤꯀꯣ ꯑꯗꯨꯝ ꯀꯩ ꯍꯥꯏꯅꯤ ꯃꯥꯗꯣ ꯑꯣꯖꯥ ꯍꯧꯖꯤꯛꯀꯤ ꯑꯩꯈꯣꯏꯒꯤ ꯑꯩꯗꯤ ꯑꯩꯈꯣꯏꯒꯤ ꯍꯣꯁꯇꯦꯜ ꯍꯥꯏꯇꯥꯔꯦ ꯑꯗꯨꯏ ꯃꯄꯨ ꯑꯣꯏ ꯃꯥꯏ ꯑꯣꯏꯕꯗꯣ ꯑꯗꯨꯏ ꯃꯥꯏ ꯇ꯭ꯋꯤꯟ ꯀꯩꯁꯨ ꯑꯃꯨꯛ ꯌꯥꯎꯖꯤꯟꯒ꯭ꯔꯦꯕ ꯃꯥꯗꯣ ꯑꯗꯩ ꯃꯥꯏꯗ ꯁꯨꯝ ꯌꯨꯝ ꯂꯣꯝꯗ ꯆꯠꯂꯒꯗꯤ ꯑꯃꯨꯛ ꯇꯧꯐꯝ ꯈꯪꯉꯣꯏ ꯈꯪ ꯈꯟꯕꯒꯤꯔꯥ ꯈꯪꯗꯦ ꯃꯥꯗꯤ ꯍꯦꯛꯇ ꯑꯩꯈꯣꯏꯒꯤ ꯖꯦꯔꯣꯛꯁ ꯇꯧꯅꯕ ꯃꯦꯆꯤꯟꯒꯥꯁꯦ ꯑꯗꯨꯝ ꯈꯤꯇꯪ ꯈꯤꯇꯪ ꯊꯝꯃꯝꯕꯗꯩ ꯑꯆꯧ ꯑꯆꯧꯕ ꯊꯝꯖꯤꯜꯂꯛꯑꯒ ꯅꯣꯡꯃꯗ ꯑꯗꯨꯝ ꯄꯨꯡ ꯀꯨꯟꯃꯔꯤꯒ ꯑꯗꯨꯝ ꯆꯪꯉꯤꯗꯅ ꯑꯩꯈꯣꯏꯗꯤ ꯖꯦꯔꯣꯛꯁ ꯇꯧꯕ ꯈꯪꯗꯦ ꯑꯃꯥ ꯇꯧꯕ ꯈꯪꯗꯦ ꯑꯩꯈꯣꯏꯗꯤ ꯑꯗꯨꯝ ꯍꯥꯏꯗꯤ ꯑꯩꯈꯣꯏ ꯇꯝꯃꯤꯕꯗꯨꯒꯤ ꯑꯩꯈꯣꯏꯗꯨ ꯉꯥꯠꯇ ꯅꯠꯇ꯭ꯔꯁꯨ ꯑꯇꯣꯞꯄꯒꯤ ꯂꯩꯗꯅꯀꯣ ꯄꯨꯂꯞꯇꯨꯒꯤ ꯑꯈꯣꯏ ꯄꯨꯂꯞꯇꯨꯒꯤ ꯑꯈꯣꯏ ꯀꯣꯂꯦꯖꯇꯨꯒꯤ ꯑꯣꯏꯅ ꯇꯧꯔꯀꯥꯟꯗꯗꯤ ꯌꯥꯝ ꯌꯥꯝꯗꯣꯏꯅꯦꯕ ꯃꯣꯏꯒꯤ ꯃꯣꯏꯒꯤ ꯁꯦꯅꯤꯌ꯭ꯔꯈꯩꯁꯨ ꯈꯪꯗꯦ ꯃꯣꯏꯒꯤ ꯀꯩꯀꯩ ꯏꯈꯠꯄ ꯈꯣꯠꯄ ꯃꯌꯥꯝꯗꯣ ꯌꯥꯝ ꯌꯥꯝ ꯌꯥꯝꯃꯦꯕ ꯍꯧꯖꯤꯛꯇꯤ ꯃꯥꯟ ꯇꯧꯔꯛꯏꯁꯦ ꯏꯁꯄꯥꯏꯔꯜ ꯇꯧꯕ ꯐꯥꯎ ꯌꯥꯎꯔꯝꯅꯦ ꯏꯁꯄꯥꯏꯔꯜ ꯇꯧꯕꯒꯤ ꯑꯗꯒꯤ ꯀꯩ ꯍꯥꯏꯅꯤ ꯀꯣꯕꯔ ꯁꯦꯝꯕ ꯈꯣꯠꯄ ꯂꯣꯏꯟ ꯌꯥꯎꯔꯑꯦꯕ ꯃꯥꯗꯣ ꯑꯗꯒꯤ ꯏꯁꯤꯡꯒꯤꯁꯨ ꯃꯨꯛ ꯁꯄ꯭ꯂꯥꯏ ꯇꯧꯋꯦ ꯑꯗꯨꯅ ꯃꯥꯗꯣ ꯕꯤꯖꯤꯅꯦꯁꯇꯨ ꯑꯗꯨꯝ ꯀꯩ ꯍꯥꯏꯅꯤ ꯌꯥꯝ ꯅꯨꯡꯉꯥꯏꯕ ꯑꯣꯏꯕꯖꯥꯠꯅꯦ ꯄꯩꯁꯥꯗꯣ ꯈꯔ ꯂꯥꯛꯄ ꯂꯥꯛꯐꯝꯗꯣ ꯂꯩꯕꯅꯤꯅꯅꯦ ꯑꯗꯨꯝ ꯂꯩꯔꯤꯕꯀꯣ ꯑꯗꯣ ꯀꯌꯥꯝꯀꯨꯏꯅ ꯂꯩꯒꯤꯗꯣꯅꯣ ꯈꯣꯠꯇꯣꯏꯅꯣ ꯈꯪꯗꯦ ꯗꯨꯝ ꯆꯍꯤ ꯑꯃꯥꯅꯤꯗꯤ ꯂꯩꯒꯤꯗꯣ ꯃꯥꯜꯂꯦ ꯑꯗꯨꯝ ꯃꯥꯗꯤ ꯑꯣꯖꯥꯅꯁꯨ ꯌꯥꯕꯅꯤ ꯃꯥꯗꯤ ꯀꯣꯛꯇꯤ ꯌꯥꯝ ꯂꯤꯡꯕꯅꯤꯀꯣ ꯑꯗꯨꯏꯗꯨꯒꯤ
ꯑꯣ ꯍꯣꯏ ꯑꯗꯨꯕꯨꯗꯤ ꯍꯥꯏꯕꯗꯤ ꯑꯗꯨꯝ ꯃꯥꯥꯏ ꯃꯥꯒꯤ ꯄꯥꯝꯖꯕ ꯄꯩꯁꯥꯕꯨ ꯊꯣꯛꯑꯗꯤ ꯍꯥꯏꯕꯗꯤ ꯇꯧꯔꯤ ꯃꯌꯥꯝꯁꯦ ꯄꯩꯁꯥꯗꯣ ꯊꯣꯛꯂꯛꯅꯕꯒꯤ ꯂꯥꯏꯟꯗ ꯉꯥꯛꯇꯅꯦꯕꯀꯣ ꯑꯗꯨꯅ ꯃꯥꯅ ꯃꯥꯒꯤ ꯊꯕꯛꯇꯨꯁꯨ ꯇꯧꯖꯕ ꯑꯗꯒꯤ ꯁꯥꯏꯠꯇꯒꯤ ꯃꯥꯅ ꯇꯥꯟꯖꯕ ꯌꯥꯕ ꯄꯩꯁꯥ ꯊꯣꯛꯐꯝꯗꯨꯁꯨ ꯈꯪꯉꯕꯅꯤꯅ ꯑꯗꯨꯝ ꯇꯧꯕ ꯑꯣꯏꯔꯝꯒꯗꯧꯕ ꯃꯥꯜꯂꯦ ꯑꯗꯨꯒ ꯍꯣꯏ ꯑꯣꯖꯥꯅꯁꯨ ꯌꯥꯕ ꯈꯣꯠꯄ ꯇꯧꯔꯕꯅꯤꯅ ꯍꯥꯏꯕꯗꯤ ꯀꯨꯏꯅ ꯁꯥꯡꯅ ꯂꯩꯗꯒꯦ ꯑꯗꯨ ꯇꯧꯒꯦ ꯑꯗꯥ ꯇꯧꯒꯦ ꯍꯥꯏꯕꯗꯨꯗ ꯃꯥꯅꯁꯨ ꯌꯥꯅꯕ ꯆꯠꯂꯕꯅꯤꯅ ꯑꯃꯥꯗꯨꯅꯁꯨ ꯌꯥꯔꯕꯅꯤꯅ ꯑꯗꯨꯝ ꯍꯦꯟꯅ ꯃꯄꯥ ꯃꯄꯥ ꯆꯥꯔꯒ ꯅꯨꯡꯉꯥꯏꯒꯤꯕꯗꯨ ꯑꯣꯏꯗꯣꯏꯅꯦꯕꯀꯣ ꯑꯗꯒꯤ ꯊꯕꯛ ꯍꯥꯏꯕꯃꯛꯇꯕꯨ ꯏꯁꯤꯡ ꯍꯥꯏꯕꯁꯦ ꯍꯣꯁꯇꯦꯜ ꯑꯃꯥ ꯂꯩꯕꯗ ꯏꯁꯤꯡꯁꯦ ꯑꯗꯨꯝ ꯗꯔꯀꯥꯔ ꯇꯥꯔ ꯂꯩꯔꯕꯅꯦ ꯑꯥ ꯍꯣꯁꯇꯦꯜꯗꯒꯤ ꯋꯥ ꯅꯠꯇꯕ ꯑꯃꯕꯨ ꯑꯣꯏꯔꯣ ꯑꯃꯕꯨ ꯑꯣꯏꯔꯣꯀꯣ ꯑꯗꯨ ꯍꯣꯁꯇꯦꯜ ꯍꯥꯏꯁꯤꯅ ꯁꯥꯇ꯭ꯔꯥ ꯉꯥꯛꯇꯁꯨ ꯂꯩꯕꯅꯤꯅ ꯏꯁꯤꯡꯗꯨꯃ ꯌꯥꯝ ꯀꯟꯅ ꯑꯗꯨꯝ ꯗꯔꯀꯥꯔ ꯇꯥꯗꯣꯔꯕꯅꯦꯕꯀꯣ ꯑꯥ ꯌꯨꯝ ꯈꯣꯏ ꯅꯠꯇꯕꯅꯤꯅꯀꯣ ꯍꯥꯏꯕꯗꯤ ꯕ꯭ꯔꯥꯏꯠ ꯕ꯭ꯔꯥꯏꯠꯇꯥ ꯇꯣꯇꯤꯗ ꯀꯩꯗ ꯄꯨꯁꯤꯜꯂꯒ ꯊꯝꯍꯧꯕꯗꯨ ꯀꯩꯁꯨ ꯊꯝꯅꯗꯕꯅꯤꯅ ꯏꯁꯤꯡ ꯊꯛꯄꯒꯤ ꯖꯥꯔꯗꯨꯃ ꯑꯗꯨꯝ ꯌꯥꯝ ꯇꯣꯏꯅ ꯂꯧꯗꯧ ꯂꯩꯔꯕꯅꯦꯕꯀꯣ ꯑꯗꯨꯏ ꯃꯊꯛꯇꯨꯗ ꯑꯈꯣꯏꯒꯤ ꯇꯧꯔꯤꯕ ꯂꯥꯏꯟꯖꯤꯗꯤ ꯀꯩ ꯍꯥꯏꯅꯤ ꯍꯣꯁꯇꯦꯜ ꯃꯅꯥꯛꯇꯥ ꯑꯗꯨꯃꯥꯏꯟ ꯖꯤꯔꯣꯛꯁ ꯑꯃꯥꯒ ꯂꯩꯕ ꯍꯥꯏꯕꯁꯤꯗꯤ ꯄꯨꯔꯥ ꯀꯩꯅꯣꯒ ꯆꯞ ꯃꯥꯟꯅꯔꯕꯅꯦꯕ ꯃꯥ ꯑꯈꯣꯏꯗꯁꯨ ꯀꯣꯝꯕꯗꯣ ꯅꯛꯄꯒꯤꯀꯣ ꯑꯗꯒꯤ ꯑꯥ ꯉꯥꯍꯥꯛ ꯂꯩꯇꯅ ꯑꯗꯨ ꯆꯤꯡꯊꯣꯛꯄꯒꯤ ꯑꯦꯁꯥꯏꯟꯃꯦꯟꯒꯤ ꯇꯧꯅꯤ ꯑꯗꯒꯤ ꯑꯗꯨ ꯁꯥꯕꯒꯤ ꯆꯤꯡꯊꯣꯛꯀꯥꯅꯤ ꯑꯗꯨ ꯅꯝꯃꯣ ꯍꯥꯏꯔꯛꯀꯥꯅꯤ ꯑꯗꯨ ꯁꯦꯝꯃꯣ ꯍꯥꯏꯔꯛꯀꯥꯅꯤ ꯑꯗꯨ ꯃꯌꯥꯝꯗꯣ ꯇꯧꯕꯅꯤꯅ ꯃꯥꯅ ꯍꯧꯖꯤꯛ ꯍꯥꯡꯉꯤꯗꯣ ꯃꯥ ꯃꯁ ꯁꯥꯖꯨ ꯈꯪꯕꯒꯤꯅꯦꯕ ꯑꯦ ꯑꯦ ꯑꯩꯁꯤ ꯇꯧꯔꯒꯗꯤ ꯁꯤꯁꯤ ꯂꯥꯛꯀꯥꯅꯤ ꯑꯗꯨ ꯃꯥ ꯎꯕꯒꯤꯅꯦꯕꯀꯣ ꯑꯗꯨꯅ ꯃꯥꯅꯁꯨ ꯇꯧꯔꯝꯃꯤꯅ ꯃꯔꯝꯗꯨꯁꯨ ꯈꯔ ꯈꯪꯖꯔꯦ ꯑꯗꯒꯤ ꯁꯥꯇ꯭ꯔꯥ ꯃꯌꯥꯝꯗꯨꯒꯥꯁꯨ ꯑꯗꯨꯝ ꯃꯁꯛꯇꯨ ꯂꯣꯏꯅ ꯈꯪꯅꯕ ꯑꯣꯏꯔꯕꯅꯤꯅ ꯑꯗꯨꯝ ꯍꯧꯖꯤꯛꯇꯤ ꯐꯅ ꯌꯥꯝꯅ ꯇꯧꯔꯝꯃꯅꯤ ꯍꯥꯏꯕ ꯇꯥꯔꯦꯀꯣ ꯑꯗꯨ ꯃꯤꯗꯨꯁꯨ ꯑꯗꯨꯝ ꯅꯛꯄ ꯀꯣꯝꯕ ꯍꯥꯏꯕꯁꯤ ꯄꯥꯝꯕꯅꯤ ꯑꯦ ꯁꯤ ꯇꯧꯕꯤꯔꯣ ꯑꯩꯒꯤꯗꯣ ꯐꯠ ꯍꯥꯏꯔꯒꯥ ꯑꯗꯨꯝ ꯑꯗꯨꯃꯥꯏꯅ ꯇꯧꯕꯗꯨꯒꯤ ꯄꯩꯁꯥꯗꯣ ꯑꯗꯨꯝ ꯃꯥ ꯇꯠꯇꯅ ꯐꯪꯉꯝꯒꯅꯦꯕꯀꯣ ꯑꯗꯣ ꯄꯩꯁꯥꯖꯦ ꯐꯪꯉꯒꯗꯤ ꯃꯤꯖꯦ ꯊꯥꯗꯣꯛꯅꯤꯡꯗꯦꯗꯣ ꯇꯧꯔꯤꯕ ꯊꯕꯛꯇꯣ ꯍꯥꯏꯕꯗꯤ ꯑꯗꯨꯅ ꯌꯥꯝ ꯀꯥꯏꯕ ꯄꯣꯠꯁꯨ ꯅꯠꯇꯕꯅꯤꯅ ꯑꯗꯨ ꯃꯌꯨꯝꯂꯣꯝ ꯆꯠꯂꯒꯥꯗꯤ ꯑꯗꯨꯃꯥꯏꯅ ꯃꯛ ꯇꯤ ꯂꯥꯛꯑꯣꯏꯗꯣꯔꯤꯕ ꯃꯥꯒꯤ ꯇꯝꯖꯔꯨꯕ ꯃꯍꯩꯗꯨꯒꯤ ꯀꯩꯀꯥ ꯇꯧꯖꯔꯒꯥꯁꯨ ꯖꯦꯔꯣꯛꯁ ꯇꯧꯕ ꯑꯗꯩ ꯏꯁꯤꯡ ꯌꯦꯟꯕ ꯈꯣꯠꯄꯗꯨꯗꯤ ꯀꯩꯁꯨ ꯇꯧꯕ ꯌꯥꯔꯔꯣꯏꯗꯅꯀꯣ ꯑꯍꯦꯟꯕ ꯁꯥꯏꯠꯀꯤ ꯑꯃꯗꯨꯗꯤ ꯑꯗꯨꯅ ꯃꯥ ꯀ꯭ꯂꯤꯅꯤꯁꯨ ꯆꯠꯆꯕ ꯑꯗꯨꯒ ꯁꯥꯏꯠꯇꯁꯨ ꯇꯧꯕ ꯌꯥꯕ ꯇꯧꯖꯕ ꯑꯗꯨꯃꯥꯏꯟ ꯂꯩꯕꯗꯨꯅ ꯁꯨꯝ ꯏꯟꯀꯝ ꯑꯆꯧꯕ ꯑꯃꯥ ꯑꯣꯏꯕꯗꯨꯒꯤ ꯃꯥꯗꯣ ꯀꯣꯛ ꯊꯥꯗꯣꯛꯅꯤꯡꯗꯕꯁꯨ ꯑꯣꯏꯔꯝꯕ ꯌꯥꯏꯕꯀꯣ
ꯃꯥꯅꯦ ꯃꯥꯅꯦ ꯍꯣꯏ ꯐꯔꯦ ꯗꯨꯗꯤ ꯅꯪ ꯊꯝ ꯑꯩ ꯑꯇꯥ ꯊꯝꯒꯦꯀꯣ ꯑꯃꯨꯛ ꯇꯧꯔꯛꯀꯦ
ꯍꯣ ꯑꯩꯅ ꯊꯝꯃꯁꯨ ꯌꯥꯏ ꯍꯣ ꯐꯔꯦ ꯐꯔꯦ